ꯇꯥꯔꯕꯣ
ꯍꯜꯂꯣ
ꯍꯥꯎ ꯇꯥꯔꯕꯣ
ꯇꯥꯕꯔꯣ
ꯇꯥꯏ ꯇꯥꯏ ꯇꯥꯗ꯭ꯔꯣ
ꯑꯣ ꯇꯥꯔꯦ
ꯐꯖꯅ ꯇꯥꯕ꯭ꯔꯥ
ꯇꯥꯔꯦ ꯇꯥꯔꯦ ꯃꯈꯣꯟꯗꯤ ꯌꯥꯝ ꯄꯤꯛꯏ ꯎꯝ
ꯌꯥꯝ ꯐꯩ ꯌꯥꯕꯔ ꯄꯣꯛ ꯇꯥꯔꯕ
ꯇꯥꯏꯌꯦ
ꯇꯥꯔꯦ ꯐꯖꯅ ꯇꯥꯔꯕꯣ ꯑꯗꯨꯝ ꯍꯥꯟꯅꯒ ꯃꯥꯟꯅꯕ꯭ꯔꯥ
ꯍꯧꯅ ꯐꯖꯅ ꯑꯦ ꯍꯥꯏꯕꯩ ꯄꯩꯁꯥ ꯄꯤꯔꯛꯑꯕ
ꯄꯤꯔꯛꯑꯕ ꯎꯝ ꯏꯌꯥꯔꯕꯠ ꯍꯥꯞꯄ ꯏꯔꯐꯣꯟ ꯅꯠꯇꯦ ꯑꯗꯨꯒꯤ ꯏꯁꯤꯡ ꯈꯔ ꯆꯣꯠꯂꯨꯕꯅꯤ ꯏꯌꯥꯔꯕꯠꯇꯣ
ꯑꯣ ꯑꯗꯨꯅꯦ
ꯀꯩꯗꯧꯔꯤꯒꯦ ꯍꯧꯖꯤꯛꯄꯣ ꯑꯁ ꯌꯨꯝꯗ ꯆꯪꯉꯛꯇ ꯉꯥꯏꯔꯤꯗ ꯉꯁꯥꯏ ꯏꯃꯥꯅꯕ ꯑꯃ ꯂꯥꯛꯄ ꯍꯧꯖꯤꯛ ꯋꯥꯏ
ꯑ
ꯑꯥ ꯃꯣꯏ ꯃꯄꯥ ꯅꯥꯕꯩ ꯄꯨꯈꯠꯂꯦꯅ ꯖꯦꯅꯤꯝꯁꯇ ꯑꯗꯨꯒꯤ ꯀꯩ ꯀꯃꯥꯏꯅ ꯇꯧꯔꯒꯦ ꯑꯗꯨꯗꯤ ꯃꯣꯏꯗꯣ ꯗꯥꯏꯕꯦꯇꯤꯁ ꯑꯣꯏꯔ ꯃꯥꯜꯂꯦ ꯑ ꯗꯥꯏꯕꯤꯇꯤꯁꯇ ꯀꯩꯅꯣ ꯈꯔ ꯍꯦꯟꯖꯜꯂꯛꯄ꯭ꯔꯥ ꯈꯡꯗꯦ ꯑꯗꯨꯒꯤ ꯋꯥꯠꯇ ꯂꯩꯔ ꯄꯨꯈꯠꯂꯛꯄ꯭ꯔꯥ ꯗꯥꯛꯇꯔ ꯌꯦꯡꯉꯤ ꯑꯗꯨꯒ ꯗꯥꯛꯇꯔꯗꯨꯅ ꯇꯧꯔꯒ ꯋꯥꯠꯇ ꯂꯩꯍꯜꯂꯦ ꯍ ꯎꯝ ꯑꯗꯨꯗꯤ ꯃꯥꯁꯨ ꯆꯠꯈꯔꯦ ꯍꯥ ꯃꯥꯗꯤ ꯑꯗꯨꯝ ꯍꯣꯁꯄꯤꯇꯥꯜ ꯆꯠꯈꯔꯦ ꯑꯗꯨꯗꯤ ꯅꯠꯇꯦ ꯍꯣꯁꯇꯦꯜ ꯆꯠꯈꯔꯦ ꯍꯣꯁꯇꯦꯜ ꯆꯠꯈ꯭ꯔꯦꯕ
ꯍ ꯍꯣ
ꯑꯣ ꯑꯣ ꯀꯥꯏꯀꯣ ꯍꯥꯏꯥꯏꯀꯒꯦꯦ ꯄꯩꯁꯥ ꯂꯣꯏ ꯇꯧꯔꯝꯃꯤ ꯂꯥꯛꯗ ꯑꯃ ꯀꯟ ꯁꯤꯒꯅꯦꯔꯂ ꯍꯥꯔꯗ꯭ꯔꯥ ꯎꯝ ꯄꯩꯈꯥ ꯑꯗꯨꯋꯥꯏ ꯉꯁꯥꯏ ꯀꯤꯂꯣꯝ ꯀꯥꯞꯄꯝꯕꯗꯣ
ꯑꯥ
ꯅꯣꯏ ꯁꯠꯈ꯭ꯔꯀꯥꯟꯗ ꯃꯣꯏ ꯅꯨꯄꯥ ꯑꯅꯤ ꯂꯥꯛꯑꯦ ꯑꯍꯟ
ꯑꯥ
ꯑ ꯑ ꯀꯥꯞꯄꯗ ꯑꯃꯗꯤ ꯍꯥꯏꯇꯦ ꯑꯃꯗꯤ ꯍꯥꯏꯛ ꯃꯈꯨꯠꯇꯣ ꯈꯨꯌꯥꯥꯏꯅ ꯐꯩꯅ ꯊꯝꯕ ꯀꯥꯞꯄꯤꯗꯣ
ꯄꯣꯛꯂꯒ ꯀꯥꯞꯄ ꯐꯩꯅ ꯑꯣꯏꯅ ꯊꯝꯕ ꯀꯥꯞꯄꯤꯗꯣ ꯑꯗꯨꯃꯥꯏꯅ ꯀꯥꯞꯄꯤꯅꯦꯕ ꯆꯪꯗ ꯆꯪꯕꯤꯅꯤꯗ ꯑꯣꯝꯕꯔ ꯃꯔ ꯃꯔꯔ ꯀꯥꯔ ꯐꯗ ꯍꯥꯏꯔ ꯃꯔꯨ ꯀꯥꯞꯄꯕꯨꯗꯤ ꯐꯪꯉꯤꯗ ꯑꯍꯥꯟꯕ ꯀꯧꯕ ꯏꯃꯥꯟꯅꯕꯒ ꯏꯕꯥꯅꯤ ꯀꯥꯞꯄ
ꯎ
ꯑꯗꯨꯒ ꯃꯥꯅ ꯀꯥꯞꯄꯗꯣ ꯏꯕꯥꯅꯤ ꯀꯥꯞꯄꯅꯤ ꯌꯥꯝ ꯀꯟꯁꯨ ꯍꯩꯇꯕꯗꯤ ꯍꯩꯇꯦꯅꯦ ꯏꯕꯥꯗꯦ ꯑ ꯃꯣꯏ ꯑꯗꯨꯝ ꯅꯨꯡꯉꯥꯏꯅ ꯇꯧꯕ ꯀꯥꯞ ꯂꯩꯕꯅꯤꯗ꯭ꯔꯦ ꯑꯗꯨꯅ ꯌꯥꯗꯦꯕ
ꯍꯣꯏꯅꯦ ꯑꯗꯨꯝ ꯄꯥꯏꯕ ꯃꯤꯅꯦꯗꯤ ꯑꯗꯨ ꯍꯥꯏꯗꯤ ꯑꯗꯨꯝ ꯀꯩꯅꯣ ꯇꯧꯕ ꯃꯤꯅꯦꯗꯤ ꯑꯗꯨ
ꯑꯩꯈꯣꯏꯁꯨ ꯍꯥꯏꯖꯕ ꯉꯁꯥꯏ ꯑꯩꯁꯨ ꯉꯥꯏꯍꯥꯛꯇꯪ ꯀꯥꯞꯄꯗꯨꯗ ꯃꯔꯤ ꯃꯔꯤ ꯀꯣꯟꯅꯕꯗ ꯆꯪꯈꯜꯂꯛꯑꯦꯕ ꯁꯨꯝ
ꯑ
ꯄꯥꯜꯂꯥꯛꯑꯀꯥꯟꯗꯕꯨꯗꯤ
ꯌꯥ
ꯑ ꯂꯝꯕ ꯌꯥ ꯌꯥ ꯑ ꯇ ꯀꯄ ꯍꯥꯏꯗꯤ ꯍꯦꯅꯨꯡ ꯎ ꯁꯨꯝ ꯀꯥꯞꯁꯤꯜꯂꯛꯀꯥꯟꯗꯕꯨꯗꯤ ꯌꯥꯏꯗꯦ
ꯎꯝ ꯑꯩꯒꯤ ꯋꯥꯩꯅ ꯀꯥꯞꯄꯗꯤ ꯀꯩꯅꯣ ꯍꯦꯛꯇ ꯇꯧꯋꯦ ꯑ ꯀꯅꯣ ꯁꯒꯗꯦꯋꯦꯒ
ꯍꯣꯏꯅꯦ ꯑꯗꯨꯣ ꯍꯥꯟꯅ ꯍꯩꯈꯤꯗ꯭ꯔꯕꯨꯗꯤ ꯍꯥꯟꯅ ꯍꯩꯈꯤꯗ꯭ꯔꯕꯨꯗꯤ ꯈꯔ ꯀꯥꯞꯄꯒ ꯌꯥꯔꯣꯏ ꯈꯔ ꯌꯥꯝ ꯀꯥꯞꯄ ꯌꯥꯔꯛꯀꯗꯕꯅꯦ ꯑꯩ ꯊꯥꯏꯅ ꯌꯥꯝ ꯆꯠꯅꯔꯛꯑꯦꯕ
ꯑꯣ
ꯑꯗꯨꯒꯤ ꯍꯥꯏꯕꯩ ꯋꯥꯅꯤꯗ ꯀꯥꯞꯄꯗꯁꯨ ꯍꯥꯏ ꯋꯥꯗꯤ ꯁꯨꯝ ꯀꯥ ꯈꯣꯠꯂꯛꯀꯥꯟꯗ ꯄꯥꯜꯂꯛꯄꯗꯣ
ꯑ
ꯎ ꯃꯊꯪꯒꯤ ꯄꯤꯈꯥꯏ ꯀꯌꯥꯝ ꯄꯥꯔꯒꯦ
ꯐꯔꯒꯦ ꯃꯊꯪ ꯄꯩꯀꯥ ꯅꯍꯥꯟ ꯄꯥꯈꯤꯕꯗ ꯐꯖꯅ ꯄꯥꯗ꯭ꯔꯤꯗ ꯅꯍꯥꯟ ꯄꯥꯈꯤꯕ ꯍꯥꯏꯁꯤ ꯑꯗꯨꯝ ꯃꯥꯅꯤ ꯀꯥꯎꯈꯂꯦꯕ ꯅꯠꯇꯦ ꯑꯅꯤꯃꯨꯛꯇꯤ ꯄꯥꯈ꯭ꯔꯦꯕ ꯑꯗꯨꯝ ꯈꯕꯛ ꯃꯤꯅꯤꯠ ꯇꯔꯥ ꯌꯦꯡꯕꯗ ꯑꯗꯨꯝ ꯈꯪꯉꯅꯤꯕ ꯅꯠꯇꯗꯤ ꯅꯨꯠ ꯃꯉꯥꯃꯨꯛ ꯌꯦꯡꯕꯗꯣ ꯈꯪꯉꯩꯗ ꯍꯧꯠꯄꯅꯤꯅ ꯑꯗꯨꯒ ꯊꯤꯑꯣꯔꯤ ꯈꯔ ꯑꯃ ꯄꯥꯕꯗꯣ ꯑꯗꯨ ꯃꯉꯥꯏ ꯈꯔ ꯋꯥꯗꯧꯕ ꯍꯥꯏꯗꯣ
ꯍꯣꯏꯅꯦ
ꯣ ꯌꯥꯝꯃꯜꯂꯦꯁꯨ ꯄꯥꯕ ꯈꯪꯔꯦ ꯍꯣꯏ ꯑꯃꯁꯨ ꯑꯃꯁꯨ ꯃꯔꯨ ꯃꯔꯨ ꯑꯣꯏꯕ ꯉꯥꯛꯇ ꯉꯥꯏꯒꯗ꯭ꯔꯥ ꯅꯠꯇ꯭ꯔꯒ ꯃꯔꯨ ꯑꯣꯏꯗꯕ ꯉꯥꯛꯇ ꯉꯥꯏꯔꯛꯄꯩ ꯃꯑꯣꯡ ꯑꯃ ꯇꯧꯕꯗꯣ
ꯑꯗ ꯑꯃꯔ
ꯑꯗꯣ ꯑꯃꯔꯣꯝꯗꯗꯤ ꯊꯤꯑꯣꯔꯤ ꯍꯥꯏꯒ ꯃꯍꯥꯛ ꯃꯁ ꯍꯗ꯭ꯔꯤꯁꯨ ꯐꯗꯤ ꯐꯩꯀꯣ ꯍꯣꯏ ꯆꯥꯎ ꯆꯥꯎꯖꯅꯕꯨꯗꯤ ꯐꯩ
ꯎ ꯍꯥꯏꯗꯤ ꯃꯆꯥ ꯑꯍꯥꯡꯕꯗꯤ ꯀꯩꯅꯣ ꯌꯥꯝ ꯇꯧꯋꯦꯕ ꯑ ꯄꯥꯐꯝꯝꯗꯣ ꯈꯪꯗꯦꯕ ꯁꯤꯁꯨ ꯍꯪꯉꯛꯇꯧ ꯃꯥꯜꯂꯦ ꯍꯥꯡꯗꯣꯛꯄ ꯌꯥꯝ ꯈꯜꯂꯦꯕ
ꯐꯕ ꯎꯝ
ꯑꯆꯧꯕ ꯑꯃ ꯑꯆꯧꯕꯒꯤꯅ ꯑꯃꯨꯛ ꯍꯥꯏꯗꯤ ꯄꯨꯜꯂꯞ ꯀꯥꯏꯗꯅꯕꯨ ꯄꯨꯟꯁꯤꯜꯂꯒ ꯀꯩꯅꯣ ꯇꯧꯋꯤꯗꯅ
ꯑꯩꯈꯣꯏꯅ ꯆꯥꯎꯅ ꯑꯗꯨꯝ ꯁꯥꯡꯖꯔꯁꯨ ꯄꯨꯂꯞ ꯑꯣꯏꯅ ꯄꯥꯗꯅ ꯐꯩꯅꯤ
ꯎꯝ ꯃꯥ
ꯍꯥꯏꯗꯤ ꯑꯗꯨꯅ ꯀꯩꯅꯣ ꯇꯧꯋꯔꯤꯕ ꯆꯤꯌꯨꯔꯤꯇꯤꯗꯤ ꯑꯩꯅꯅ ꯇꯧꯕꯅ ꯄꯥꯝꯃꯦ ꯎꯝ
ꯈ ꯑꯩꯁꯨ ꯉꯁꯤꯗꯤ ꯇꯧꯗꯧ ꯃꯥꯟꯗꯦ
ꯇꯣꯃꯔꯗꯦ ꯄꯨꯡ ꯃꯥꯄꯜꯗꯩ ꯕꯣꯜ ꯂꯩꯗꯣꯏꯅꯦ ꯃꯥꯄꯜ ꯃꯈꯥꯏꯗꯒꯤ ꯑꯥꯏꯗꯤ ꯒꯣꯜꯂꯗ ꯆ ꯇꯣꯛꯑꯒ ꯒꯣꯜ ꯑꯗꯨ ꯑꯗꯨꯝ ꯌꯦꯡꯗꯧ ꯃꯥꯜꯂꯦ ꯎꯝ ꯑ
ꯄꯁ ꯌꯥꯅꯗꯤ ꯀ ꯃꯅꯤꯗ
ꯗ ꯍꯥꯥ
ꯗꯦꯠ ꯇ ꯗꯦ ꯇꯦꯟ ꯍꯔ ꯆ ꯀꯊꯥ
ꯀꯦꯅ ꯇꯥꯔꯦꯗꯪꯉꯥꯏ ꯀꯔ ꯇꯥꯏꯌꯦꯕ ꯇꯥꯕꯅꯤ ꯅꯧꯁꯨ ꯍꯥꯏꯗꯣ ꯐꯖꯅ ꯇꯥꯗꯦꯕ
ꯑꯝ ꯍꯥꯏꯗꯤ ꯃꯊꯪꯒꯤ ꯑꯦꯛꯖꯥꯝꯗꯣ ꯗꯦꯠ ꯇꯦꯟꯗꯨ ꯅꯠꯇ꯭ꯔꯕ
ꯑꯗꯨꯃꯅꯦ
ꯂꯩꯦ
ꯥꯡ ꯉꯔꯥꯡꯕꯣꯜ ꯐꯥ ꯁꯥ ꯌꯦꯡꯉꯦ ꯀꯩꯅꯣꯗꯤ ꯌꯦꯡꯗ꯭ꯔꯤꯔꯤꯕꯣ ꯑꯣ ꯑꯗꯨꯗ ꯑꯗꯨ ꯇꯤꯡꯅꯤꯡꯉꯕ ꯌꯦꯡꯉꯁꯨ ꯉꯝꯅꯦꯕ ꯑꯗꯨꯏꯁꯨ ꯑꯩꯅ ꯌꯦꯡꯅꯤꯡꯗꯕ ꯌꯥꯝ ꯀꯟꯅ ꯍ ꯑꯗꯨ ꯈꯥꯒꯠ ꯇꯨꯝꯅꯤꯡꯕꯒꯤꯗꯨꯝ ꯑ ꯇꯨꯝꯃꯒꯦꯖꯥꯅ ꯃꯊꯔ ꯑꯗꯨꯝ ꯇꯨꯝꯃꯕ
ꯗꯤ
ꯗꯤ
ꯣꯜꯕꯣꯜꯂꯤꯒ ꯇ ꯃ ꯌꯥꯗ
ꯍꯥꯥ ꯣꯣꯂ ꯕꯣꯜꯗꯨ ꯎꯔꯨꯕꯗ ꯎꯔꯨꯕꯗ꯭ꯔꯕ
ꯍꯣꯏ ꯕꯣꯜꯁꯨ ꯑꯣꯏꯔꯒ ꯑꯗꯨꯗꯤ ꯔꯣꯅꯥꯜ ꯔꯣꯅꯥꯜꯗꯣ ꯐꯦꯟ ꯑꯣꯏꯕꯅꯤ ꯔꯣꯅꯥꯜꯗꯣ ꯄꯣꯕꯗꯣꯏꯒ ꯈꯤꯇꯪ ꯑ
ꯃꯔꯥꯜꯗꯣ ꯄꯣꯛꯔꯤꯕ ꯑꯗꯨꯨꯝ ꯌꯥꯗ꯭ꯔꯦꯕ ꯍꯥꯏꯗꯤ ꯑꯣꯕꯨꯗꯤꯗꯤ ꯑꯃꯨꯛ ꯑꯣꯅꯤꯗꯤ ꯑꯗꯨꯝ ꯈꯪꯉꯦ ꯑꯗꯣ ꯍꯥꯏꯗꯤ ꯃꯥꯒꯤ ꯂꯥꯁ ꯇꯖꯤꯗꯨ ꯎꯖꯝ ꯑꯜꯂꯤ ꯅꯩꯄ ꯍꯣꯗ ꯐꯔꯗ ꯔꯦ ꯉꯁꯤ ꯍꯥꯏꯕ ꯔ ꯍꯥꯏꯕ ꯑꯗꯒꯤ ꯀꯩꯅꯣ ꯇꯧꯔꯣꯏ ꯄꯣꯔꯇꯨꯒꯜ ꯑꯃꯣꯏꯅ ꯁꯞꯄꯣꯔꯠ ꯇꯧꯍꯔꯣꯏ
ꯇꯣꯏꯁꯥꯏꯒꯕꯅꯦ
ꯌꯥꯋꯦ ꯑ ꯍꯥꯏꯗꯤ ꯃꯣꯏ ꯃꯣꯏ ꯌꯥꯎꯣꯏꯁꯨ ꯃꯤꯗ ꯃꯤꯁ ꯐꯤꯜꯗꯔꯗ ꯌꯥꯝꯌꯥꯝ ꯍꯥꯏꯔꯗꯤ ꯕꯦꯁ ꯃꯤ ꯃꯤꯁꯗ ꯑꯁ ꯅꯤꯄꯜꯗꯔ ꯑꯍꯨꯝꯅꯦꯕ ꯌꯥꯎꯔꯤꯁꯦ
ꯑꯗꯨꯗꯣ ꯍꯥꯏꯗꯤ ꯃꯣꯏ ꯑꯍꯨꯝꯗꯨꯅ ꯁꯥꯟꯅꯔꯛꯇꯕꯗꯨꯅꯤ ꯌꯥꯝ ꯊꯣꯛꯏ
ꯎꯝ ꯀ꯭ꯂꯥꯟꯦ ꯀꯩꯀꯥ ꯑꯝꯇ ꯇꯧꯗꯦ ꯍꯥꯏꯕ ꯋꯥꯅꯤ ꯑꯇꯣꯞꯄ ꯇꯤꯝꯅ ꯐꯖꯩꯗꯨꯕꯨꯗꯤ ꯃꯤꯗꯨ ꯈꯛ ꯐꯖꯕꯩ ꯅꯠꯇꯦ ꯇꯤꯝ ꯐꯖꯕꯩꯅꯤ ꯑꯔꯖꯦꯟꯇꯤꯅꯥ ꯇ ꯄ꯭ꯂꯅꯤ ꯎꯝ ꯐꯠꯇ ꯐꯠꯇ ꯁꯦ ꯌꯥꯄꯠꯇ ꯅꯍꯥꯟ ꯕ꯭ꯔꯥꯖꯤꯜꯒ ꯅꯣꯔꯋꯦꯒ ꯁꯥꯟꯅꯕꯗ ꯅꯣꯔꯋꯦꯅ ꯁꯥꯟꯅꯔꯤ ꯈꯨ ꯁꯥꯟꯅꯕꯣ ꯎꯝ ꯍꯥꯏꯗꯤ ꯃꯤ ꯀꯩꯅꯣ ꯍꯥꯏꯗꯤ ꯄꯨꯂꯞ ꯄꯨꯂꯞ ꯆꯅ ꯀꯩꯅꯣ ꯇꯧꯕ ꯁꯥꯟꯅꯩꯗꯣ ꯑꯗꯨ ꯑꯗꯨꯃꯥꯏꯅ ꯆꯥꯟꯒꯗ
ꯣꯏ ꯃꯣꯏ ꯀꯌꯥꯁꯨ ꯑꯔꯨꯅꯥꯜ ꯄꯂꯤ ꯆꯦꯟꯕꯕꯨꯗꯤ ꯉꯝꯗ꯭ꯔꯦꯗ ꯃꯥꯕꯨꯗꯤ
ꯍꯣꯏ
ꯂ ꯅꯒꯦꯗ ꯍꯥꯗꯤ ꯃꯅꯨꯡꯗꯗ ꯁꯥꯟꯅ ꯇꯗ ꯎꯝ
ꯈꯤꯇꯪ ꯀꯩꯅꯣ ꯇꯧꯕꯤꯒꯗꯕꯅꯦ ꯍꯥꯏꯇꯥꯔꯦ
ꯌꯥ ꯇꯔ
ꯏꯊꯪ ꯄꯥꯁ ꯇꯧꯔꯛꯄ ꯃꯣꯏꯗꯤ ꯃꯁꯥꯗꯣ ꯋꯥꯡꯕꯅꯤꯅ ꯃꯃꯥꯡꯗ ꯊꯥꯒ ꯍꯦꯛ ꯇꯧꯁꯟꯕꯒꯨꯝꯕꯗ ꯍꯦꯛꯇ ꯉꯝꯃꯤꯗꯅ
ꯎꯝ ꯑꯗꯨꯅꯦ ꯍꯥꯏ ꯍꯥꯏꯁꯨ
ꯍꯥꯏ
ꯂꯥꯎꯈꯣꯡ
ꯑ
ꯑꯗꯨ ꯑꯗꯨꯗꯥꯥꯏꯅ ꯇꯧꯒꯗꯕꯗꯣ ꯇꯧꯗꯦ
ꯎꯝ ꯉꯜꯂꯤꯉꯩ ꯄꯍꯥꯎꯁꯦ ꯐꯔ ꯍꯌꯦꯡ ꯑꯥ ꯀ꯭ꯋꯥꯇꯔ ꯐꯥꯏꯅꯦꯜ ꯁꯦꯃꯤ ꯐꯥꯏꯅꯦꯜꯗꯒ ꯄꯣꯛꯒ ꯂꯝꯒ ꯍꯥꯏꯅ ꯅꯤꯡꯅꯤꯉꯝꯃꯗ ꯍꯣꯏ ꯑꯗꯨꯕꯨꯗꯤꯅꯦꯅ ꯃꯣꯏ ꯌꯥꯝꯟꯅ ꯇꯧꯔꯖꯔꯒꯅꯤꯈꯤꯇꯪꯗꯤ ꯐꯅꯦ ꯍꯥꯏꯗꯤꯔ ꯑꯣꯏꯂꯣ ꯎꯝ꯫
ꯑ
ꯍꯥꯏ ꯑꯣ ꯄꯖꯒꯁ ꯅꯗꯤ ꯐꯔꯦ ꯍꯣꯏꯅꯦ ꯃꯈꯐꯥ ꯊꯦꯡꯅꯔꯁꯨ ꯃꯥꯗ ꯍꯥꯏꯗꯤ ꯃꯣꯏꯗꯤ ꯑꯔꯨꯕ ꯉꯥꯛꯇ ꯊꯦꯡꯅꯗ ꯉꯝꯒꯅꯤ ꯃꯈꯥ ꯊꯦꯡꯅꯔꯛꯄꯗꯁꯨ
ꯍꯣꯏ ꯃꯈꯥ ꯊꯦꯡꯅꯔꯛꯄꯗꯨꯅ ꯑꯣ ꯕꯦꯜꯖꯌꯥꯝ ꯑꯃꯨ ꯊꯦꯡꯅꯅꯤ ꯀꯋ꯭ꯥꯇꯥ ꯐꯥꯏꯅꯦꯜꯗꯥ ꯑꯗꯨ ꯂꯣꯏꯔꯒꯦ
ꯑꯗꯨ ꯑꯣꯏꯔꯒ ꯑꯃꯨꯛ ꯐ꯭ꯔꯥꯟꯁ ꯐ꯭ꯔꯥꯟꯁ ꯍꯣꯏ ꯑꯗꯨ ꯇꯥꯕ ꯌꯥꯏ ꯍꯥꯎ
ꯑꯗꯨꯕꯨꯗꯤ ꯀ ꯀꯩꯅꯣ ꯇꯧꯕ ꯉꯥꯛꯇ